ꯍꯜꯂꯣ ꯍꯜꯂꯣ
ꯇꯥꯔꯕꯣ
ꯇꯥꯏꯌꯦ ꯇꯥꯏꯌꯦ ꯆꯥꯛ ꯆꯥꯔꯕꯣ ꯑ
ꯆꯥꯛ ꯆꯥꯗ꯭ꯔꯤꯌꯦ ꯑꯩꯁꯦ ꯅꯪ ꯍꯥꯟꯅ ꯀꯣꯜ ꯇꯧꯊꯣꯛꯑꯒꯦꯅ ꯇꯧꯔꯝꯕꯅꯦ
ꯑꯣ ꯀꯩ ꯅꯪ ꯆ ꯅꯪꯗꯤ ꯆꯥꯔꯕꯣ ꯆꯥꯗ꯭ꯔꯤꯗ ꯑꯩꯈꯣꯏꯖꯨ ꯑꯩꯈꯣꯏꯗꯣ ꯉꯁꯤ ꯆꯥꯅꯅꯤꯡꯗꯦꯅ ꯉꯥꯏꯕ ꯀꯩꯅꯣ ꯇꯧꯒꯤꯖꯦꯅ ꯂꯩꯅꯕꯩ ꯊꯦꯡꯅ ꯉꯥꯏꯍꯥꯛ ꯂꯩꯔ ꯆꯥꯗꯧꯗꯧ ꯃꯥꯜꯂꯦ ꯂꯥꯝꯅꯗ꯭ꯔꯤꯅ ꯍꯥꯏ
ꯑꯣ ꯑꯗꯨꯗꯤ ꯑꯩꯅ ꯀꯣꯜ ꯇꯧꯔꯛꯏꯖꯦ ꯇꯥꯟ ꯌꯥꯝ ꯆꯥꯔꯦꯅꯦ
ꯑꯧ
ꯑꯩ ꯀꯩꯅꯣꯝꯇ ꯍꯪꯒꯦꯅ ꯇꯧꯔꯛꯄꯅꯦ ꯎ ꯅꯣꯏꯒꯤꯅꯦ ꯅꯣꯏ ꯕꯕꯥ ꯆꯦꯡꯒꯨꯝ ꯊꯥꯗ꯭ꯔꯥ
ꯊꯥꯏꯌꯦ ꯊꯥꯏꯌꯦ
ꯑꯗꯨꯗꯨꯒꯤ ꯃꯇꯥꯡꯗ ꯑꯩꯁꯦ ꯈꯤꯇ ꯍꯪꯒꯦꯅ ꯇꯧꯔꯛꯄ ꯆꯦꯡꯒꯨꯝꯗꯨꯒꯤ
ꯑꯣ ꯅꯣꯏꯒꯤ ꯊꯥꯒꯦ ꯍꯥꯏꯔꯣ
ꯑꯧ ꯍꯧꯖꯤꯛꯁꯦ ꯁꯦꯟ ꯊꯣꯛꯅꯤꯡꯉꯥꯏꯁꯨ ꯂꯩꯇ꯭ꯔꯦ ꯑꯗꯨꯅ ꯑꯗꯨꯃꯥꯏꯅ ꯈꯔ ꯌꯦꯡꯉꯒ ꯍꯥꯏꯗꯤ ꯆꯤꯜꯍꯥꯎ ꯊꯤꯗꯕꯤꯗ ꯀꯩ ꯀꯩꯅꯣ ꯇꯧꯁꯟꯕ ꯌꯥꯕ ꯈꯔ ꯇꯧꯁꯤꯔꯅ ꯈꯟꯕ ꯌꯨꯝꯒꯤ ꯃꯇꯦꯡ ꯃꯇꯦꯡꯁꯨ ꯈꯔ ꯑꯣꯏꯅꯕ ꯑꯗꯨꯏ ꯍꯪꯒꯦꯅ ꯇꯧꯔꯛꯏꯅꯦ ꯅꯉꯣꯟꯗ
ꯌꯥꯏꯌꯦ ꯊꯥꯎꯑꯣ ꯀꯩꯅꯣ ꯇꯧ ꯕ ꯁꯤꯡꯒꯨꯑꯣꯏ ꯊꯥꯅꯤꯡꯉꯤꯔ ꯅꯠꯇ꯭ꯔꯒ ꯆꯔꯨꯌꯦꯟ ꯊꯥꯅꯤꯡꯉꯤꯔ ꯅꯠꯇ꯭ꯔꯒ ꯃꯈꯜ ꯃꯈꯜ ꯃꯌꯥꯝ ꯂꯩꯗꯅ ꯍꯥꯏꯗꯤ ꯎꯆꯤꯟꯅ ꯀꯥꯏꯅ ꯂꯩ ꯑꯗꯨꯗꯒꯤ ꯍꯧꯖꯤꯛ ꯑꯥ ꯁꯣꯝ ꯃꯄꯥꯟꯂꯝꯗꯒꯤꯒ ꯄꯨꯁꯤꯜꯂꯛꯄꯤ ꯏꯅꯣꯛꯀꯤ ꯀꯥꯏꯅ ꯏꯅꯣꯛꯀꯤ ꯃꯁꯔꯨꯝꯒꯥꯏ ꯂꯩꯕꯗꯨ ꯑꯗꯨꯒꯨꯕꯗꯣ ꯂꯣꯏ ꯂꯩꯕꯅꯤ ꯃꯈꯜ ꯃꯈꯜ ꯅꯪ ꯀꯔꯝꯕꯗ ꯊꯥꯒꯦ ꯍꯥꯏꯅꫭ
ꯑꯦ ꯑꯗꯨ ꯀꯩꯅꯣꯗꯨꯁꯨ ꯑꯩꯈꯣꯏꯅ ꯂꯣꯏ ꯊꯥꯖꯕ ꯌꯥꯕ꯭ꯔꯣ ꯎꯆꯤꯅꯥ ꯏꯅꯣꯒꯤ ꯀꯩꯀꯩꯗꯣ ꯂꯣꯏꯅ
ꯍꯣꯏ ꯌꯥꯕꯗꯤ ꯌꯥꯏꯑꯦꯕ ꯑꯗꯣ ꯑꯩꯈꯣꯏꯒꯤ ꯑꯣꯏꯅꯕꯨꯗꯤ ꯑꯗꯨꯒꯤ ꯌꯧꯅꯗꯤ ꯊꯥꯗꯤ ꯊꯥꯗꯔꯤꯕ ꯑꯩꯈꯣꯏꯗꯤ ꯑ ꯅꯍꯥꯟ ꯊꯥꯔꯛꯏꯁꯦ ꯆꯦꯡꯒꯨꯝꯅ ꯑꯌꯥꯝꯕꯅꯦꯕ ꯑꯗꯨꯒ ꯎꯝ ꯍꯟꯗꯛꯀꯤꯗꯤ ꯑꯩꯈꯣꯏ ꯕꯥ ꯏꯍꯥꯟ ꯍꯥꯟꯕ ꯑꯣꯏꯅ ꯆꯔꯨ ꯌꯦꯟꯁꯨ ꯊꯥꯗꯣꫪꯤꯕꯀꯣ ꯑꯗꯨꯒ ꯎꯝ ꯃꯔꯨꯗꯣ ꯍꯟꯗꯛꯇꯤ ꯑꯩꯅ ꯑꯩꯈꫭꯏꯃꯥꯒ ꯑꯩꯈꯣꯑꯅꯤꯅ ꯂꯩꯔꯛꯑꯦꯕ ꯑꯗꯨ ꯂꯩꯕꯒꯤ ꯃꯐꯝꯗꯨꯗ ꯆꯠꯄ ꯃꯇꯝꯗ ꯑ ꯂꯣꯏꯅ ꯊꯦꯠꯂ‌ꯧꯋꯦꯕ ꯃꯣꯏ ꯀꯩꯅꯣꯗꯨꯗ ꯗꯨꯀꯥꯟꯗꯨꯗ ꯑꯗꯨꯝ ꯀꯩꯅꯣ ꯃꯈꯜ ꯃꯈꯜ ꯆ‌ꯦꯡꯒꯨꯝ ꯆꫪꯨꯌ‌ꯦꯟ ꯍꯥꯏꯇꯥꯔꯦꯅꯦ ꯃꯁꯔꯨꯝꯒꯤ ꯃꯈꯜꯗꯣ ꯃꯈꯜ ꯃꯈꯜ ꯊꯦꯠꯂꯒ ꯂꯩꯍꯧꯋꯦꯕ ꯑꯗꯨ ꯂꯩꯀꯥꯟꯗꯅꯦ ꯑꯗꯨ ꯃꯌꯥꯝ ꯑꯩꯁꯨ ꯍꯟꯗꯛ ꯈꯠꯇꯪ ꯈꯪꯉꯦ ꯃꯥ ꯂꯨꯏ ꯌꯥꯎꯕꯣꯏꯔꯦ ꯑꯗꯨꯗꯤ ꯑꯩꯈꯣꯏꯖꯦ ꯐꯖꯅ ꯍꯥꯏꯗꯤ ꯃꯣꯏꯒꯤ ꯌꯣꯜꯂꯤꯕ ꯃꯤꯗꯣ ꯐꯖꯅ ꯈꯪꯉꯦꯕ ꯑꯗꯨꯗ ꯍꯪꯉꯒ ꯂꯣꯏ ꯊꯥꯕ ꯌꯥꯕꯖꯥꯠꯅꯤꯅꯦ ꯈꯜꯂꯒ ꯍꯜꯂꯛꯑꯃꯤꯅꯦ ꯑꯩ ꯏꯖꯣ
ꯑꯣ ꯑꯗꯨꯗꯤꯅꯦ ꯑꯥꯏꯗꯤ ꯑꯈꯣꯏꯅ ꯁꯝꯅ ꯍꯥꯏꯔꯕꯗ ꯏꯅꯣꯛꯀꯤꯖꯦ ꯊꯥꯅꯤꯡꯉꯦ ꯈꯜꯂꯣꯅꯦ ꯊꯥꯔꯨꯔꯒ ꯍꯌꯦꯡ ꯑꯃꯨꯛ ꯑꯩꯗꯤ ꯏꯍꯥꯟ ꯍꯥꯟꯅꯁꯨ ꯇꯧꯗꯣꯏꯅ ꯇ꯭ꯔꯥꯏꯁꯦ ꯑꯗꯨꯅ ꯑꯩꯒꯤ ꯋꯥꯈꯜꯗꯗꯤ ꯇꯧ ꯄꯥꯝꯕꯨꯗꯤ ꯄꯥꯝꯃꯦꯕꯀꯣ ꯃꯈꯜ ꯃꯈꯜ ꯑꯅꯧꯕ ꯄꯨꯊꯣꯛꯄꯗꯣ ꯑꯗꯨ ꯑꯣꯏꯔꯁꯨ ꯎꯝ ꯅꯣꯏꯅꯁꯨ ꯇꯧꯈꯤꯕ ꯑꯗꯤ ꯅꯣꯏ ꯃꯥ ꯍꯥꯏꯗꯤ ꯅꯣꯏꯒ ꯇꯥꯟꯅꯕ ꯀꯥꯟꯗ ꯅꯣꯏꯅ ꯇꯧꯈ꯭ꯔꯕꯅꯤ ꯅꯣꯏꯗ ꯅꯣꯂꯦꯖꯇꯣ ꯃꯌꯥꯝ ꯂꯩꯌꯦꯗꯅ ꯑꯦꯛꯁꯄꯤꯔꯌꯦꯟꯁ ꯂꯩꯕ ꯄꯣꯠꯇꯣ ꯑꯗꯨꯅꯦ ꯍꯦꯟꯅ ꯄꯥꯝꯃꯦ ꯍꯥꯏꯇꯥꯔꯦ ꯑꯗꯨꯅ ꯅꯣꯏꯅ ꯇꯧ ꯅꯣꯏꯅ ꯊꯥꯏꯗꫭ ꯆꯦꯡꯒꯨꯝꯅꯦ ꯍꯥꯏꯗꯥꯏꯅꯦ
ꯍꯣꯏ ꯆꯦꯡꯒꯨꯝꯅꯦꯕꯣ ꯅꯍꯥꯟꯈꯩꯁꯨ ꯊꯥꯕ ꯑꯗꯨꯒ ꯍꯟꯗꯛꯁꯨ ꯆꯦꯡꯒꯨꯝꯗꯨ ꯑꯗꯨꯝ ꯊꯥꯔꯦꯕꯀꯣ ꯑꯗꯨꯗꯨꯒ ꯍꯟꯗꯛ ꯑꯅꯧꯕ ꯑꯣꯏꯅꯅꯦ ꯆꯔꯨꯌ‌ꯦꯟ ꯅꯍꯥꯟꯋꯥꯏ ꯑꯩꯈꯣꯏꯗꯤ ꯆꯔꯨ ꯌꯦꯟ‌ ꯀꯥꯏ ꯍꯥꯏꯕꯗ ꯑꯩꯈꯣꯏꯗꯤ ꯑꯉꯥꯡ ꯑꯣꯏꯔꯤꯀꯥꯟꯗꯗꯤ ꯆꯔꯨ ꯄꯩꯔꯒ ꯂꯩꯕꯗ ꯆꯦꯡꯒꯨꯝꯕ ꯀꯩꯒꯨꯝꯕ ꯃꯆꯠ ꯗꯣꯟ ꯈꯔ ꯑ ꯑꯗꯨꯕꯧ ꯆꯦꯡ ꯍꯣꯟꯖꯟꯕꯗꯨꯕꯧ ꯑꯩꯈꯣꯏꯗꯤ ꯈꯪꯗꯦꯗꯅ ꯆꯔꯨ ꯑꯄꯠꯄ ꯂꯩꯔꯗꯤ ꯆꯔꯨꯔꯦꯟ ꯃꯁꯥꯅ ꯆꯣꯡꯉꯤꯕꯣꯏ ꯈꯜꯂꯤꯗꯅ ꯑꯗꯣ ꯁꯨꯝ ꯃꯦ ꯍꯥꯏꯔꯛ ꯑꯀꯥꯟꯗ ꯆꯥꯎꯔꯛꯑꯀꯥꯟꯗ ꯆꯔꯨ ꯑꯄꯠꯄ ꯂꯩꯕ ꯃꯄꯥ ꯑꯗꯥꯏꯗ ꯆꯦꯡ ꯆꯥꯗꯣꯟꯗꯣ ꯃꯇꯣꯟꯗꯣ ꯑꯗꯨꯗꯣ ꯍꯨꯟꯖꯜꯂꯒ ꯍꯧꯔꯛꯄꯅꯦꯅ ꯑꯣꯏꯅ ꯍꯥꯏꯌꯦꯕꯀꯣ ꯑꯗꯨꯗꯣ ꯑꯗꯨꯃꯥꯏꯅ ꯇꯧꯔꯒ ꯍꯥꯏꯗꯤ ꯆꯦꯡꯒꯨꯝ ꯆꯔꯨꯔꯨꯌ‌ꯦꯟ ꯍꯥꯏ ꯑꯗꯨꯃꯥꯏꯅ ꯆꯔꯨ ꯎꯄꯨ ꯃꯅꯥꯛꯇ ꯍꯧꯕꯗ ꯑꯣꯏꯅ ꯑꯗꯨꯝ ꯈꯜꯂꯤꯗꯅ ꯑꯗꯨꯒ ꯆꯦ ꯆꯔꯨꯌ‌ꯦꯟ ꯑꯣꯏꯅꯖꯨ ꯑꯁꯨꯃꯥꯏꯅ ꯊꯥꯕꯤꯗꯁꯨ ꯂꯩꯌꯦꯖꯦ ꯍꯟꯗꯛꯇꯤ ꯈꯪꯉꯦꯕ ꯑꯗꯨ ꯈꯪꯕꯗꯒꯤ ꯈꯣꯏ ꯕꯥꯅ ꯂꯩꯔꯛꯑꯣ ꯅ ꯍꯥꯏꯒ ꯈꯣꯏ ꯃꯥ ꯑꯈꯣꯏ ꯃꯥꯒ ꯑꯈꯣꯏ ꯃꯥꯗꯣ ꯒꯥꯔꯤ ꯋꯥꯏꯔꯒꯅꯦ ꯑꯈꯣꯏꯒꯤ ꯏꯅꯥꯛꯇ ꯎꯅꯕ ꯂꯥꯛꯄ ꯑꯗꯨ ꯎꯅꯕ ꯂꯥꯛꯄꯗꯅꯦ ꯑ ꯃꯊꯪ ꯃꯊꯪ ꯆꯪꯉꯒ ꯑꯩꯁꯨ ꯌꯨꯝ ꯍꯟꯈꯤꯗꯧꯕ ꯑꯗꯨꯒꯤ ꯍꯟꯖꯨ ꯆꯪꯉꯃꯤꯟꯅꯔ ꯂꯩꯔꯛꯄꯅꯦꯕ ꯑꯗꯨ ꯂꯩꯕ ꯆꯪꯕꯗꯨꯗ ꯑꯩꯗꯣ ꯈꯪꯉꯛꯄ ꯑꯗꯨ ꯆꯦꯡꯒꯣꯝꯁꯨ ꯆꯦꯡꯒꯨꯝꯒ ꯆꯔꯨꯌ‌ꯦꯟꯒ ꯊꯥꯗꯣꯏꯅꯦ ꯍꯥꯏꯔꯦ ꯈꯣꯏꯒꯤ ꯍꯟꯗꯛ ꯑꯗꯨꯒꯤ ꯃꯔꯨ ꯂꯩꯈꯤꯗꯣꯏꯅꯦꯅ ꯍꯥꯏ ꯇꯪꯕꯗꯩ ꯑꯗꯨꯗꯩ ꯈꯪꯉꯤꯅꯦ ꯈꯣꯏꯒꯤ ꯑꯗꯣ ꯑꯗꯨꯑꯅꯤꯗꯨꯃꯗꯤ ꯑꯩ ꯈꯪꯉꯦ ꯑꯩꯁꯨ ꯈꯪꯉꯦ ꯈꯣꯏ ꯃꯥꯁꯨ ꯈꯣꯏ ꯏꯃꯨꯛ ꯂꯣꯏ ꯈꯪꯉꯦ ꯍꯥꯏꯇꯥꯔꯦ ꯑꯗꯨ ꯊꯥ ꯑꯗꯨ ꯑꯅꯤ ꯑꯗꯨ ꯊꯥꯕꯒꯤꯗꯨꯕꯨꯗꯤ ꯑꯗꯨ ꯅꯪꯅ ꯊꯥꯅꯤꯡꯕꯒꯤ ꯑꯣꯏꯇꯥꯔꯒꯗꯤ ꯑꯗꯨ ꯑꯣꯏꯅꯤꯒꯤꯗꯨꯗꯤ ꯈꯣꯏꯗ ꯍꯪꯉꯒ ꯑꯗꯨꯝ ꯑꯈꯣꯏꯁꯨ ꯑꯗꯨꯝ ꯍꯥꯏꯕ ꯌꯥꯔꯅꯦꯕ ꯑꯗꯨ ꯅꯪꯅ ꯑꯩ ꯑꯃ ꯊꯥꯅꯤꯡꯉꯦ ꯍꯥꯏꯇꯥꯔꯒꯁꯨ ꯑꯗꯨꯝ ꯑꯗꯨꯝ ꯍꯪꯉꯨꯕ ꯌꯥꯅꯤꯗ
ꯍꯣꯏ ꯑꯣꯏ ꯄꯥꯝꯕꯕꯨꯗꯤ ꯂꯣꯏꯅ ꯄꯥꯝꯃꯦ ꯑꯗꯣ ꯅꯣꯏꯅ ꯍꯥꯟꯅ ꯇꯧꯒꯤꯕ ꯇꯣ ꯑꯗꯨ ꯑꯣꯏꯅ ꯇꯧꯔꯒꯦ ꯑꯗꯨꯒ ꯍꯟꯗꯛꯇꯣ ꯀꯩꯒꯨꯝꯕ ꯑꯩꯅ ꯇꯧꯀꯥꯟꯁꯤꯗ ꯃꯄꯨꯡ ꯐꯥꯅ ꯐꯖꯅ ꯄꯨꯊꯣꯛꯄ ꯉꯝꯃꯗꯤ ꯑꯩꯁꯨ ꯃꯊꯪꯗꯒꯤ ꯑꯅꯧꯕ ꯑꯗꯨꯝ ꯍꯥꯞꯀꯠꯄ ꯌꯥꯏꯗꯅ ꯑꯗꯨꯗꯨꯒ ꯑꯩꯅ ꯍꯪꯅꯤꯡꯕꯁꯦ ꯅꯣꯏꯒꯤ ꯑꯥ ꯄ꯭ꯔꯣꯁꯦꯁ ꯀꯃꯥꯏ ꯀꯃꯥꯏ ꯇꯧꯕ ꯑꯗꯩꯗꯤ ꯋꯥꯕ꯭ꯔꯥ ꯈꯣꯠꯄ꯭ꯔꯥ ꯑꯗꯩꯗꯤ ꯃꯥꯁꯦ ꯀꯔꯝꯕ ꯀꯥꯗ ꯏꯁꯇꯣꯔ ꯇꯧꯗꯣꯏꯅꯣꯅ ꯇꯧꯕꯗꯣ ꯑꯗꯨꯒꯨꯝꯕꯗꯣ ꯈꯔ ꯍꯥꯏꯔꯛꯎꯅꯦ
ꯍꯣꯏ ꯋꯥꯕ ꯍꯥꯏꯁꯦ ꯃꯣꯏꯁꯦ ꯎꯝ ꯈꯤꯇꯪ ꯍꯥꯏꯗꯤ ꯂꯨꯅ ꯇꯧꯕꯤꯕ ꯍꯥꯏꯗꯣꯏꯔꯥ ꯆꯣꯟ ꯇꯧꯕꯤꯕ ꯑꯃꯗꯤ ꯆꯪꯕꯗꯤ ꯆꯪꯉꯦꯕ ꯀꯩꯒꯤꯅꯣ ꯍꯥꯏ ꯀꯥꯟꯗ ꯃꯣꯏꯖꯦ ꯃꯣꯏꯒ ꯑꯩꯈꯣꯏꯒꯁꯨ ꯆꯥꯟꯅꯗꯦ ꯑꯩꯈꯣꯏꯒꯤ ꯁꯨꯝ ꯁꯣꯔ ꯅꯨꯡ ꯍꯣꯟꯕ ꯍꯣꯟꯇꯣꯛꯄ ꯈꯣꯠꯄꯒꯤ ꯃꯍꯤ ꯃꯇꯥꯏ ꯌꯥꯎꯕ ꯈꯣꯠꯄ ꯑꯗꯨꯝꯕ ꯇꯥꯅꯗꯦꯕ ꯑꯗꯨꯒ ꯑꯃꯨꯛ ꯃꯣꯏꯒꯤꯁꯨ ꯃꯅꯝ ꯑꯃ ꯊꯣꯛꯑꯦꯕ ꯑꯁꯤꯒꯤ ꯃꯅꯝꯁꯦ ꯃꯤ ꯁꯨꯝ ꯁꯣꯔꯒꯦꯔꯥ ꯁꯣꯔ ꯍꯣꯟꯕꯩ ꯕꯦꯔꯥ ꯂꯩꯕꯅꯤ ꯈꯪꯗꯦ ꯑꯗꯒꯤꯗꯤ ꯅꯥꯇꯣꯟꯒꯤ ꯀꯩꯒꯤ ꯁꯨꯝ ꯑꯦꯂꯔꯖꯤꯒꯨꯝꯕ ꯂꯩꯒꯟꯕ ꯃꯤꯅꯤ ꯈꯪꯗ꯭ꯔꯦ ꯑꯗꯨꯒꯨꯝꯕ ꯌꯥꯝ ꯆꯥꯟꯅꯗꯕꯤꯗꯤ ꯑꯣꯏꯌꯦꯕꯀꯣ ꯃꯣꯏꯗꯣ ꯑꯗꯨꯃꯗꯤ ꯗꯤ ꯂꯩꯔꯦ ꯑꯗꯨꯒ ꯑꯃꯨꯛ ꯏꯁꯤꯡ ꯅꯨꯡ ꯆꯥꯏꯕꯤꯕ ꯃꯇꯝ ꯃꯇꯝꯒꯤ ꯆꯥꯡ ꯅꯥꯏꯅ ꯆꯥꯏꯕꯤꯕ ꯑꯗꯒꯤꯗꯤ ꯃꯣꯏꯁꯦ ꯈꯔ ꯅꯨꯡꯁꯥꯒꯤ ꯃꯉꯥꯜꯁꯦ ꯄꯨꯔꯥ ꯗꯥꯏꯔꯦꯛꯂꯤ ꯆꯪꯕ ꯐꯪꯕꯗꯤ ꯌꯥꯗꯦꯕ ꯃꯣꯏꯗꯣ ꯈꯔ ꯃꯝꯂꯞ ꯇꯧꯕ ꯀꯥꯗ ꯂꯩꯍꯟꯕꯤꯌꯣꯅ ꯍꯥꯏ ꯑꯗꯨꯒ ꯃꯣꯏ ꯑꯗꯨꯝ ꯁꯥꯕꯁꯨ ꯑꯗꯨꯝ ꯄꯥꯝꯕ ꯑꯣꯏꯕꯀꯣ ꯃꯣꯏꯁꯦ ꯑꯗꯨꯗꯨꯅ ꯑꯗꯨꯝ ꯌꯥꯝꯅ ꯍꯦꯟꯅ ꯍꯦꯛꯇ ꯑꯥ ꯌꯧꯅ ꯁꯥꯕ ꯅꯠꯇ ꯇꯥꯔꯒꯁꯨ ꯑꯗꯨꯝ ꯆꯥꯡ ꯑꯃꯗ ꯁꯥꯕ ꯄꯥꯝꯕ ꯑꯣꯏꯌꯦ ꯃꯣꯏꯁꯦ ꯑꯗꯨꯗꯨꯅ ꯑꯗꯨꯃꯥꯏꯅ
ꯑꯗꯨꯝꯕ ꯑꯗꯨꯃꯥꯏꯅ ꯁꯥꯕꯤꯒꯗꯕꯅꯦꯕ ꯊꯥꯕꯤꯒꯗꯕꯅꯦꯕ ꯀꯩꯅꯣꯁꯦ ꯨ ꯆꯦꯡꯒꯨꯝꯁꯦ ꯑꯗꯨꯒ ꯆꯦꯡꯒꯨꯝꯒ ꯆꯔꯨ ꯌꯦꯟꯒꯁꯦ ꯑꯗꯨꯝ ꯑꯃꯨꯛꯁꯨ ꯈꯔ ꯈꯦꯅꯩ ꯑꯗꯣ ꯎꯝ ꯀꯩꯅꯣ ꯇꯧꯋꯦ ꯆꯦꯡꯒꯨꯝꯁꯤꯗꯅꯦ ꯆꯔꯨꯁꯦ ꯀꯛꯇꯣꯏꯅꯦꯕ ꯆꯔꯨꯖꯤ ꯀꯛꯑꯒꯅꯤ ꯗꯔꯝ ꯑꯃꯗꯅꯦ ꯗꯔꯝ ꯑꯃꯗꯅꯦ ꯑꯍꯤꯡ ꯑꯃ ꯅꯠꯇ꯭ꯔꯒ ꯄꯨꯡ ꯅꯤꯄꯥꯜꯃꯨꯛꯁꯤꯒꯤ ꯆꯥꯡꯁꯦ ꯑꯁꯤꯁꯦ ꯇꯤꯡꯕꯤꯗꯣꯏꯅꯦꯕ ꯑꯗꯨꯒ ꯅꯣꯡꯉꯥꯜꯂꯒ ꯂꯧꯈꯠꯂꯒ ꯂꯧꯈꯠꯄ ꯆꯔꯨꯗꯣ ꯆꯦꯔꯪ ꯃꯆꯥ ꯃꯆꯥ ꯃꯣꯏ ꯍꯥꯏꯗꯤ ꯆꯥꯡ ꯑꯃ ꯂꯩꯌꯦ ꯃꯣꯏ ꯑꯗꯨ ꯊꯥꯕꯒꯤ ꯑꯗꯨꯒꯤ ꯆꯦꯔꯪ ꯉꯥ ꯆꯥꯔꯒ ꯍꯥꯞꯅꯕ ꯆꯦꯔꯪꯗꯣ ꯑꯗꯨꯗ ꯑꯗꯨꯗꯅꯦ ꯃꯈꯨꯟ ꯃꯈꯨꯟ ꯍꯨꯠꯂꯦꯗꯅ ꯍꯧꯖꯤꯛꯀꯤ ꯃꯈꯨꯟ ꯃꯈꯨꯣꯟꯖꯤꯗ ꯍꯌꯦꯡ ꯆꯥꯔ ꯀꯩꯅꯣꯁꯦ ꯆꯦꯡꯒꯨꯝꯖꯦ ꯆꯣꯡꯊꯣꯔꯛꯇꯣꯏꯅꯦꯕ ꯃꯈꯨꯟ ꯃꯈꯨꯟꯁꯤꯗ ꯑꯗꯣ ꯑꯁꯤꯁꯤꯗ ꯉꯁꯥꯏꯒꯤ ꯆꯔꯨꯁꯤ ꯅꯝꯗꯦꯅ ꯑꯗꯨꯒꯅꯦ ꯃꯔꯛ ꯃꯔꯛꯇꯅꯦ ꯎꯝ ꯃꯣꯏꯒꯤ ꯃꯔꯨꯗꯣ ꯍꯨꯟꯖꯟꯕꯤꯒꯤꯗꯣꯏꯅꯦꯕ ꯑꯗꯨꯒ ꯑꯃꯨꯛ ꯆꯔꯨꯗꯧꯅ ꯑꯃ ꯑꯃꯨꯛꯀꯁꯨ ꯂ꯭ꯌꯥꯔ ꯂ꯭ꯌꯥꯔ ꯍꯥꯏꯇꯥꯔꯦ ꯑꯗꯨꯗꯣ ꯍꯨꯜꯂꯒ ꯑꯗꯨꯃꯥꯏꯅ ꯍꯧꯍꯜꯂꯛꯇꯣꯏꯅꯦꯕ ꯑꯗꯨꯃꯥꯏꯅ ꯇꯧꯋꯦꯕ ꯑꯗꯨꯃꯥꯏꯅ ꯇꯧꯋ
ꯎꯝ ꯑꯗꯨꯗꯤ ꯍꯣꯏ ꯊꯕꯛ ꯑꯃ ꯇꯧꯒꯦ ꯍꯥꯏꯔꯗꯤ ꯈꯨꯠꯄꯨꯗꯤ ꯈꯔ ꯆꯥꯡ ꯇꯥꯝ ꯇꯥꯔꯦꯗꯅ ꯍꯦꯛꯇ ꯄꯥꯍꯨꯟꯗ ꯍꯨꯜꯂ ꯍꯧꯋꯣ ꯑꯗꯨꯕꯨꯗꯤ ꯑꯣꯏꯔꯔꯣꯏ ꯍꯥꯏꯗꯤ ꯃꯣꯏꯗꯣ ꯀꯦꯖꯤꯗꯁꯨ ꯑꯗꯨꯝ ꯇꯥꯡꯖꯩꯗꯅꯀꯣ ꯑꯗꯨꯅ ꯆꯪꯕꯕꯨꯗꯤ ꯈꯔ ꯆꯪꯉꯝꯃꯅꯤ
ꯆꯥꯡꯉꯦ ꯈꯨꯠꯄꯨꯗꯤ ꯈꯔ ꯆꯪꯉꯦ ꯑꯩꯈꯣꯏ ꯑꯗꯨꯝ ꯆꯥꯡꯅ ꯁꯦꯟꯅꯕꯤꯕ ꯑꯃ ꯗꯔꯀꯥꯔ ꯑꯣꯏ ꯍꯥꯏꯗꯤ ꯏꯁꯤꯡꯒ ꯈꯔ ꯋꯥꯠꯄ ꯑꯣꯔ ꯅꯠꯇ꯭ꯔꯒ ꯇꯦꯝꯄꯔꯦꯆꯔ ꯋꯦꯗꯔꯒꯁꯦ ꯈꯔ ꯈꯤꯇ ꯍꯦꯟꯅ ꯈꯦꯠꯅꯔꯛꯄ ꯃꯇꯝꯗ ꯆꯥꯎꯕ ꯉꯝꯗꯕꯤꯗ ꯀꯪꯉꯒ ꯑꯣꯏꯅ ꯇꯣꯛꯄꯤꯗꯣ ꯑꯗꯨꯃꯥꯏꯅꯒ ꯇꯧꯕ ꯌꯥꯎꯋꯦꯕ ꯑꯗꯣ ꯀꯪꯕꯗꯣ ꯌꯥꯝꯅ ꯍꯦꯟꯅ ꯄꯥꯝꯃꯨꯕꯩ ꯅꯠꯇꯦ ꯅꯨꯡꯁꯥ ꯁꯥꯔꯒꯗꯤ ꯎꯝ ꯅꯣꯡꯃꯗ ꯑꯗꯨꯝ ꯑꯅꯤꯔꯛ ꯑꯍꯨꯝꯂꯛ ꯑꯗꯨꯃꯥꯏꯅ ꯆꯥꯏꯕ ꯌꯥꯏꯕ ꯑꯗꯣ ꯅꯨꯡꯁꯥ ꯁꯥꯗ꯭ꯔꯒꯗꯤ ꯑꯗꯨꯝ ꯀꯩꯅꯣ ꯍꯥꯏꯗꯤ ꯀꯩ ꯍꯥꯏꯅꯤ ꯅꯣꯡꯒꯨꯝꯕ ꯆꯨꯕ ꯈꯣꯠꯄ ꯇꯧ ꯇꯥꯔꯒꯗꯤ ꯑꯗꯨꯝ ꯑꯗꯨꯃꯥꯏꯅ ꯆꯥꯡ ꯈꯔ ꯍꯟꯊꯕ ꯑꯗꯨꯃꯥꯏꯅ ꯇꯧꯗꯣꯏꯅꯦꯕ ꯑꯗꯣ ꯅꯨꯃꯤꯠ ꯅꯤꯄꯥꯜꯅꯤꯐꯥꯎꯗꯤ ꯏꯁꯤꯡ ꯆꯥꯏꯔꯣꯏꯕ ꯅꯨꯃꯤꯠ ꯅꯤꯄꯥꯜꯅꯤ ꯁꯨꯕ ꯑꯗꯨꯃꯥꯏꯗꯩꯗꯤ ꯆꯥꯏꯗꯣꯏꯅꯦꯕ ꯑꯗꯨꯃꯥꯏꯅ ꯂꯩ ꯑꯗꯨꯗꯨꯒ ꯎꯝ꯫ ꯑꯦ ꯑꯗꯨꯒꯅꯦ ꯃꯣꯏ ꯊꯥꯕ ꯂꯣꯏꯈꯤꯕꯒꯤ ꯆꯔꯨ ꯑꯄꯠꯄꯀꯗꯣ ꯑꯗꯨꯒꯗꯤ ꯄꯤ ꯍꯥꯏꯗꯤ ꯏꯟꯖꯥꯡ ꯅꯥꯄꯤ ꯀꯩꯀꯥ ꯍꯤꯡꯒꯣꯜꯗ ꯍꯥꯞꯄꯗ ꯌꯥꯝ ꯐ ꯍꯥꯔ ꯌꯥꯝ ꯂꯩꯕꯖꯥꯠꯅꯤꯗ꯫ ꯑꯃꯥꯏꯅ ꯑ‌‌ꯣꯏ ꯑꯗꯣ ꯎꯝ꯫ ꯑꯗꯨꯅꯦ ꯆꯦꯡꯒꯨꯝ ꯊꯥꯕꯒ ꯑꯃꯨꯛ ꯆꯦꯡꯒꯨꯝ ꯊꯥꯕꯒ ꯆꯔꯨꯌꯦꯟ ꯊꯥꯕꯒꯁꯨ ꯑꯃꯨꯛ ꯃꯥꯟꯅꯗꯦ꯫
ꯆꯦꯡ ꯆꯥꯔꯨꯌꯦꯟ ꯍꯥꯏꯁꯤꯅ ꯑꯣ ꯉꯁꯥꯏꯒꯤ ꯊꯥꯏꯅ ꯑꯈꯣꯏꯅ ꯆꯥꯤꯒ ꯍꯥꯏꯕꯗꯣ ꯆꯦꯡꯒꯨꯝ ꯍꯥꯏꯁꯤꯅ ꯅꯪꯅ ꯍꯧꯖꯤꯛ ꯕꯖꯥꯔꯗ ꯈꯣꯏꯅ ꯑ ꯀꯥꯡꯍꯧꯒ ꯌꯥꯝ ꯆꯥꯅꯕꯤꯗꯨꯅꯦꯕ ꯅꯣꯏꯗ ꯊꯥꯕꯗꯣ꯫
ꯍꯣꯏ ꯑꯗꯣ ꯑꯁꯨꯃꯥꯏꯅ꯫ ꯑꯈꯣꯏꯅ ꯁꯨꯃꯥꯏꯅ ꯗꯥꯏꯔꯦꯛ ꯌꯣꯟꯅꯕꯒꯤ ꯈꯣꯠꯅꯕꯒꯤ ꯆꯥꯔ ꯁꯦꯝꯃꯒ ꯏꯁꯥꯗ ꯁꯦꯝꯖꯔꯒ ꯁꯨꯃꯥꯏꯅ ꯍꯧꯔꯛꯇꯣꯏꯕ ꯆꯔꯨꯌꯦꯟꯁꯤꯒꯤ ꯃꯁꯛꯁꯤꯒ ꯑꯩꯈꯣꯏꯒꯤ ꯊꯥꯏꯅꯒꯤ ꯆꯔꯨ ꯏꯀꯨꯗ ꯀꯩꯗ ꯍꯧꯍꯟꯕ ꯆꯔꯨ ꯌꯦꯟꯗꯨꯒ ꯃꯥꯟꯅꯕꯥ ꯀꯃꯥꯏꯟ꯫ ꯇꯧꯕꯅꯣ ꯍꯥꯏꯕꯗꯨꯗꯤ ꯑꯩ ꯑꯩ ꯍꯟꯗꯛꯅ ꯑꯍꯥꯟꯕ ꯊꯥꯗꯣꯏꯅꯤꯅ ꯈꯪꯗꯦꯕ꯫ ꯑꯗꯨ ꯈꯪꯗꯕꯅꯤꯅ ꯃꯁꯛꯀꯤ ꯋꯥꯗꯨꯗꯤ ꯈꯪꯗ꯭ꯔꯦ ꯇꯧꯕꯇꯕꯨ ꯎꯝ꯫
ꯆꯦꯡ ꯆꯦꯡꯕꯨꯝꯒꯤꯅ ꯍꯧꯖꯤꯛꯀꯤ ꯑꯗꯨꯃꯥꯏꯅ ꯆꯦꯔꯪ ꯃꯆꯥ ꯃꯆꯥꯅ ꯇꯧꯔꯤꯗ ꯑꯗꯣ ꯆꯔꯨ ꯌꯦꯟꯒꯤꯗꯤꯅꯦ ꯑꯩꯈꯣꯏꯒꯤ ꯎꯟꯒꯤ ꯉꯥꯒꯤ ꯍꯥꯄꯛꯄꯒꯤ ꯆꯣꯡꯒꯥꯡꯒꯤ ꯄꯨꯛ ꯀꯣ ꯀꯩꯅꯣꯗꯣ꯫ ꯑꯗꯨꯗꯨꯗꯅꯦ ꯕꯣꯛꯁꯇꯨꯗꯅꯦ꯫ ꯑꯩꯈꯣꯏꯒꯤ ꯆꯔꯨꯁꯦ ꯃꯥꯒꯤ ꯅ ꯑꯃꯨꯛ ꯆꯔꯨꯁꯦ ꯀꯛꯑꯣꯏꯗꯣꯏꯅꯦꯕ꯫ ꯉꯁꯥꯏꯒꯤ ꯆꯦꯡꯒꯣꯝꯗꯨꯗꯤ ꯆꯔꯨꯗꯣ ꯀꯛꯏꯗꯅ ꯆꯔꯨ ꯌꯦꯡꯈꯤꯗꯤ ꯆꯦꯡꯒꯣꯝ ꯁꯣꯏꯔꯦ ꯎꯝ ꯉ ꯁꯥꯏꯒꯤ ꯆꯦꯡꯒꯣꯡꯒꯤꯗꯤ ꯆꯔꯨꯗꯣ ꯀꯛꯏꯗꯅ ꯑꯗꯨ ꯆꯔꯨ ꯌꯦꯟꯒꯤꯗꯤ ꯆꯔꯨꯗꯣ ꯀꯛꯑꯣꯏꯕ꯫ ꯑꯗꯨꯝ ꯁꯥꯡꯅ ꯁꯥꯡꯅ ꯇꯤꯡ ꯇꯤꯡꯗꯣꯏꯅꯦꯕ꯫ ꯑꯗꯨ ꯇꯤꯡꯉꯒꯅꯦ ꯉꯁꯥꯏꯒꯤ ꯎꯟꯒꯤ ꯉꯥꯒꯤ ꯀꯧꯅꯣꯗꯣ꯫ ꯆꯣꯡꯒꯥꯡꯗꯣ ꯑꯗꯨꯗꯨꯗꯅꯦ ꯃꯈꯥꯗ ꯊꯧꯔꯤ ꯊꯥꯔꯅꯤꯗꯅ꯫ ꯀꯥꯔꯟ ꯆꯠꯅꯔꯒ ꯑꯗꯨ ꯊꯧꯔꯤ ꯃꯊꯛꯇꯨꯗ ꯆ ꯆꯔꯨꯗꯣ ꯐꯨꯠ ꯑꯃꯃꯝꯒꯤ ꯆꯥꯡꯖꯦ ꯑ ꯃꯔꯣꯟ ꯑꯍꯨꯝꯖꯦ꯫ ꯃꯔꯨꯗꯣ ꯊꯥꯔ ꯊꯥꯔ ꯇꯧꯗꯣꯏꯅꯦ ꯑꯗꯣ ꯍꯣꯔꯦꯟ ꯑꯩꯈꯣꯏꯅꯅꯦ ꯆꯣꯡꯒꯥꯡꯒꯤ ꯀꯩꯅꯣꯗꯨꯗ ꯍꯥꯞꯄꯤꯔꯦ ꯃꯥꯒꯤ ꯁꯦꯞꯇꯣ ꯈꯇꯪ ꯂꯧꯅꯕꯒꯤꯅꯦꯕ ꯍꯌꯦꯡ꯫ ꯍꯣꯔꯦꯟ ꯊꯥꯕ ꯂꯣꯏꯔꯦ ꯍꯥꯏꯗꯤ ꯂꯌꯥꯔ ꯑꯍꯨꯝꯗꯣ ꯃꯔꯣꯟ ꯑꯍꯨꯝꯗꯣ ꯊꯥꯕ ꯂꯣꯏꯔꯦ ꯍꯥꯏꯔ ꯀꯥꯟꯗ ꯉꯁꯥꯏꯒꯤ ꯊꯧꯔꯤ ꯇꯤꯡꯈꯤꯕ ꯄꯣꯠꯇꯣ ꯑꯗꯨ ꯀꯤꯁꯟꯅꯔꯒ ꯆꯤꯡꯈꯠꯇꯣꯏꯅꯦꯕ ꯆꯤꯡꯈꯠꯂꯒꯅꯦ꯫
ꯎꯝ꯫
ꯑꯈꯣꯏꯅ ꯊꯝꯒꯦ ꯈꯜꯂꯤꯕ ꯃꯐꯝꯗꯣ ꯑꯗꯨ ꯃꯈꯥꯗ ꯕꯣꯔꯥ ꯄ꯭ꯂꯥꯁꯇꯤꯛ ꯕꯣꯔꯥꯒꯨꯝꯕ ꯑꯃ ꯊꯝꯕꯤꯔꯦꯗꯅ ꯑꯗꯨꯗꯣ ꯑꯗꯨꯒꯤ ꯃꯛꯇ ꯊꯝꯗꯣꯏꯅꯦꯕ ꯉꯁꯥꯏ ꯆꯣꯡꯈꯥꯡ ꯃꯅꯨꯡꯗ ꯑꯗꯨꯝ꯫ ꯑꯗꯨꯝ ꯊꯝꯃꯣꯏꯕ ꯆꯣꯡꯒꯥꯡꯗꯨꯗꯤ꯫ ꯃꯥꯒꯤ ꯁꯦꯞꯇꯣ ꯈꯇꯪ ꯂꯧꯅꯕꯒꯤꯅꯦꯕ ꯑꯧꯃꯥꯏꯅ ꯇꯧꯔ ꯊꯥꯗꯣꯏꯗꯨ ꯅꯨꯃꯤꯠ ꯅꯨꯃꯤꯠ ꯅꯤꯄꯥꯟꯃꯨꯛꯂ ꯀꯩꯅꯣꯝ ꯍꯥꯏꯔꯛꯈꯤꯕꯅꯦ ꯑꯩ ꯑꯗꯨꯃꯗꯤ ꯀꯥꯎꯊꯣꯛꯈ꯭ꯔꯦ ꯑꯗꯨꯗꯣ ꯕꯣꯔꯥꯅ ꯀꯩꯅ ꯀꯨꯞꯁꯜꯂꯒ ꯆꯦꯔꯪ ꯑꯃꯨꯕꯒꯨꯝꯕ ꯑꯃꯅ ꯀꯨꯞꯞꯁꯟꯗꯣꯏꯅꯦꯕ ꯁꯥꯒꯠꯍꯟꯗꯣꯏꯅꯦ ꯑꯗꯨꯒ ꯅꯨꯡꯃꯥꯏ ꯅꯨꯃꯤꯠꯀꯤ ꯃꯉꯥꯜꯗꯨ ꯆꯪꯍꯜꯔꯣꯏꯗꯣꯏꯅꯦꯕ꯫ ꯑꯗꯨꯒꯤꯗꯨ ꯍꯦꯛ ꯁꯨꯕꯒ ꯍꯥꯡꯇꯣꯛꯑꯅꯤ ꯍꯥꯡꯇꯣꯛꯑꯒ ꯑꯗꯨꯝ ꯏꯁꯤꯡ ꯃꯥꯏꯁꯤꯡ ꯆꯥꯏꯔꯒ ꯑꯗꯨꯝ ꯍꯧꯍꯟꯗꯣꯏꯕ ꯑꯗꯨꯃꯥꯏꯟ ꯇꯧꯗꯣꯢꯕ ꯃꯥꯁꯨ꯫
ꯑꯣ ꯑꯗꯣ ꯅꯣꯏ ꯃꯥ ꯍꯣꯏꯗꯣ ꯑꯗꯨꯃꯥꯏꯅ ꯇꯧ ꯑꯩꯗꯣ ꯑꯩ ꯇꯧꯕꯕꯨꯗꯤ ꯉꯁꯥꯏ ꯆꯦꯡꯒꯨꯝꯗꯣ ꯑꯣꯏꯅ ꯇꯧꯔꯒꯦꯕ ꯅꯣꯢ ꯃꯥ ꯍꯣꯏꯅꯁꯨ ꯍꯥꯏꯗꯤ ꯑꯃꯗꯨꯗꯤ ꯈꯤꯇꯪꯁꯨ ꯈꯨꯠ ꯆꯥꯡ ꯍꯦꯟꯅ ꯆꯪꯕ ꯃꯥꯜꯂꯦ ꯑꯗꯨꯅ ꯎꯝ ꯈꯔ ꯑꯩꯉꯣꯟꯗꯁꯨ ꯅꯨꯡꯉꯥꯏꯅꯕ ꯑꯗꯩ ꯅꯣꯏ ꯃꯥꯥ ꯍꯣꯢꯁꯨ ꯇꯧꯕꯅꯤꯅ ꯑꯃꯨꯛ ꯅꯣꯏ ꯗ ꯂꯥꯛꯑꯒ ꯑꯩ ꯑꯝꯇꯪ ꯌꯦꯡꯈꯤꯒꯦꯕꯀꯣ ꯑꯗꯨꯒ ꯇꯧꯒꯦ ꯑꯗꯣ ꯅꯣꯏ ꯇ꯭ꯔꯦꯅꯤꯡ ꯀꯩꯀꯩ ꯆꯠꯄ꯭ꯔꯣ ꯅꯣꯏ ꯃꯥ ꯍꯣꯏꯗꯣ ꯍꯧꯖꯤꯛꯀꯥꯟꯗꯤ ꯇ꯭ꯔꯦꯅꯤꯡ ꯌꯥꯝ ꯇꯧꯅꯩꯗꯅꯀꯣ
ꯍꯣꯏ ꯇꯧꯅꯩ ꯑꯩꯈꯣꯏꯕ ꯕꯥ ꯅꯍꯥꯋꯥꯏ ꯍꯧꯔꯛꯄꯒꯤ ꯊꯥꯒꯦ ꯃꯥꯅ ꯄ꯭ꯂꯥꯟ ꯇꯧꯔꯛꯄꯩꯗ ꯑꯗꯨꯒꯤꯗ ꯑꯗꯨꯝ ꯆꯠꯂꯨꯔꯕꯅꯦꯕ ꯑꯗꯣ ꯑꯩꯈꯣꯏꯅ ꯁꯨꯝ ꯄꯩꯁꯥ ꯅꯨꯡꯁꯥꯁꯨ ꯌꯥꯝ ꯄꯥꯏꯗꯅ ꯈꯣꯠꯇꯅ ꯇꯧꯗꯕꯒꯤꯅꯦ ꯁꯤꯁꯦ ꯆꯥꯎꯊꯣꯛꯄ ꯉꯝꯗꯕꯒꯤꯅꯦꯕ ꯑꯈꯣꯏ ꯕꯥꯒꯤ ꯂꯥꯏꯁꯦꯟꯁꯀꯤ ꯅꯝꯕꯔ ꯂꯩꯔꯕ ꯀꯩꯅꯣꯝ ꯇꯧꯕ ꯑꯩ ꯀꯟꯐ꯭ꯌꯨꯁꯇꯤ ꯆꯠꯂꯦ ꯑꯗꯨ ꯑꯣꯏꯇꯥꯔꯒꯁꯨ ꯂꯩꯒꯨꯝꯗꯤ ꯇꯧꯕꯅꯦꯕ ꯃꯃꯤꯡꯒ ꯊꯣꯟꯗꯅ ꯏꯅꯥꯎꯅꯨꯄꯤ ꯑꯇꯣꯝꯕꯤꯗꯨꯒꯤ ꯃꯃꯤꯡ ꯂꯧꯔꯒ ꯊꯣꯟꯕ ꯀꯩꯅꯣꯝꯁꯨ ꯇꯧꯈꯤꯕ ꯑꯣꯏꯒꯤꯗ꯭ꯔꯕꯅꯦꯕ ꯑꯩꯈꯣꯏꯗꯣ ꯍꯥꯏꯗꯤ ꯏꯃꯨꯡꯗꯨ ꯋꯥꯕ ꯑꯣꯏꯕꯅꯤꯅ ꯁꯨꯝ ꯆꯥꯎꯊꯣꯛꯄ ꯉꯝꯈꯤꯗꯕꯗꯒꯤ ꯑꯗꯣ ꯑꯩꯈꯣꯏ ꯇꯁꯦꯡꯅ ꯍꯣꯠꯅꯒꯦ ꯇꯧꯒꯦꯅ ꯈꯟꯕ ꯑꯣꯏꯔꯒꯗꯤ ꯌꯥꯝ ꯂꯥꯏꯔꯦ ꯍꯥꯏꯗꯤ ꯅꯍꯥꯟꯅ ꯑꯩꯈꯣꯏꯅ ꯃꯔꯨ ꯂꯩꯕꯒꯤ ꯃꯐꯝꯒꯤ ꯃꯤ ꯑꯗꯨꯝ ꯐꯖꯅ ꯈꯪꯕ ꯃꯤ ꯑꯣꯏꯌꯦꯕ ꯑꯗꯨꯝ ꯃꯥ ꯐꯖꯅ ꯇꯥꯛꯄꯤꯔꯛꯑꯦꯕ ꯑꯩꯈꯣꯏ ꯆꯦꯡꯒꯨꯝꯁꯦ ꯅꯍꯥꯟꯋꯥꯏꯗꯩ ꯊꯥꯏ ꯍꯥꯏꯇꯥꯥꯔꯒꯁꯨ ꯑꯩꯈꯣꯏ ꯁꯨꯝ ꯃꯔꯛ ꯃꯔꯛꯇ ꯀꯪꯕ ꯈꯣꯠꯄ ꯌꯥꯎꯔꯤꯗꯣ ꯀꯔꯤꯒꯤꯅꯣ ꯈꯣꯠꯀꯤꯅꯣ ꯑꯗꯩꯗꯤ ꯁꯨꯝ ꯂꯩꯅꯥꯒꯨꯝꯕ ꯀꯩꯒꯨꯝꯕ ꯆꯦꯜꯂꯛꯄ ꯈꯣꯠꯄ ꯀꯩ ꯇꯧꯅꯤ ꯈꯣꯠꯅꯤ ꯑꯗꯨꯝꯕꯗꯨ ꯍꯪꯕ ꯃꯇꯝꯗ ꯌꯥꯝ ꯐꯖꯅ ꯇꯥꯛꯄꯤꯕ ꯈꯣꯠꯄ ꯇꯥꯛꯄꯤꯕ ꯉꯝꯕ ꯃꯤꯗꯨ ꯑꯣꯏꯌꯦꯕ ꯑꯗꯨ ꯑꯣꯏꯕꯅꯤꯅ ꯑꯩꯈꯣꯏꯗꯣ ꯃꯉꯣꯟꯗ ꯐꯖꯅ ꯍꯪꯉꯒ ꯑꯩꯈꯣꯏꯅ ꯆꯥꯎꯊꯣꯛꯄ ꯉꯝꯖꯔꯒꯗꯤꯀꯣ ꯌꯥꯝꯅ ꯑꯗꯨꯝ ꯀꯥꯟꯅꯒꯗꯕ ꯄꯣꯠꯇꯤ ꯑꯣꯏ ꯑꯩ ꯈꯜꯂꯝꯃꯤꯅꯦ ꯍꯥꯏ ꯑꯩꯈꯣꯏ ꯉꯝꯖꯔꯗꯤ ꯈꯤꯇꯪ ꯆꯥꯎꯊꯣꯛꯅꯕ ꯍꯣꯠꯅꯁꯤꯔꯥꯅ ꯈꯜꯂꯤꯅꯦ ꯑꯗꯨꯒ ꯑꯅꯧ ꯑꯅꯧꯕ ꯑꯇꯩ ꯑꯇꯩꯁꯨ ꯊꯥꯕ ꯌꯥꯅꯤꯅ ꯈꯜꯂꯤꯅꯦ ꯑꯗꯨ ꯈꯪꯗꯦ ꯉꯝꯒꯗ꯭ꯔꯥ ꯉꯝꯃꯣꯏꯗ꯭ꯔꯥ
ꯑꯗꯨꯗꯤ ꯁꯨꯃꯥꯡ ꯊꯝꯗꯣꯏ ꯁꯔꯨꯛꯄꯨꯗꯤ ꯁꯪ ꯃꯆꯥ ꯑꯃ ꯁꯥꯔꯒ ꯑꯣꯏꯅ ꯍꯣꯠꯅꯕꯅꯕꯨ ꯍꯦꯟꯅ ꯐꯔꯦꯅꯦ ꯂꯝ ꯃꯥꯡꯍꯟꯗꯕꯤꯗ ꯍꯥꯏꯗꯤ ꯂꯝ ꯂꯩꯖꯗꯕ ꯁꯦꯟ ꯊꯣꯛꯐꯝ ꯂꯩꯖꯗꯕ ꯑꯩꯈꯣꯏꯒꯤ ꯋꯥꯔꯤꯅꯤꯀꯣ ꯍꯥꯏꯁꯦ
ꯍꯣꯏ ꯁꯪꯒꯣꯏ ꯑꯃ ꯁꯥꯗꯣꯏꯅꯦꯕ ꯁꯪꯒꯣꯏꯗꯣ ꯁꯥ ꯉꯝꯗ꯭ꯔꯤꯕꯒꯤ ꯍꯧꯖꯤꯛꯁꯦ ꯑꯩꯈꯣꯏꯒꯤ ꯌꯨꯝ ꯁꯥꯔꯒ ꯑꯩꯈꯣꯏꯁꯨ ꯊꯣꯡꯅꯥꯎ ꯐꯖꯅ ꯄꯥꯟꯕ ꯉꯝꯃꯣꯏꯅ ꯐꯥꯠꯇꯕꯤꯗ ꯀꯥ ꯑꯃ ꯂꯩꯗꯅ ꯑꯗꯨꯗ ꯊꯝꯃꯤꯅꯦꯕ ꯍꯧꯖꯤꯛꯁꯦ ꯑꯗꯣ ꯑꯗꯨ ꯊꯝꯕꯗꯨ ꯃꯣꯏ